ꯍꯜꯂꯣ
ꯍ ꯕꯔꯣ ꯍꯣꯏ ꯄꯨꯈ꯭ꯔꯤꯗꯣ ꯉꯥꯒ ꯊꯥꯗꯕ꯭ꯔꯣ
ꯑꯩꯈꯣꯏ ꯁꯤ ꯊꯗ ꯑꯩꯈꯣꯏ ꯕꯥꯥꯆꯧꯅꯒꯗꯤ ꯊꯗꯝ
ꯅꯣꯏ ꯈꯣꯡꯕꯥꯜꯂ ꯄꯨꯈ꯭ꯔꯤꯔ ꯑꯃ ꯂꯩꯕꯗꯣ
ꯑꯗꯨꯅꯦ ꯍꯥꯏꯁꯦ ꯑꯩꯈꯣꯏꯗꯤ ꯄꯤꯛꯇ꯭ꯔꯨ ꯄꯤꯛꯄꯅꯤꯅ ꯆꯨꯝ ꯍꯥꯏꯗꯤ ꯏꯁꯤꯡꯉꯥꯏꯅ ꯈꯔ ꯈꯔ ꯁꯤꯟꯅꯅꯕ ꯀꯣꯜꯂꯤꯛꯀꯨꯝꯕ ꯆꯥꯝꯕ ꯀꯩ ꯀꯩ ꯁꯤꯖꯤꯟꯅꯅꯕ ꯊꯝꯕꯩ ꯋꯥꯅꯤ ꯏꯁꯤꯡ ꯉꯔꯥꯡ ꯅꯍꯥꯟ ꯖꯦ ꯁꯤꯕꯤꯅ ꯈꯔ ꯀꯣꯠꯂꯝꯃꯦ ꯇꯪꯈꯥꯏꯃꯨꯛ
ꯗꯤ ꯁꯤ ꯄꯤꯅ
ꯑꯥ
ꯀꯩꯗꯧ ꯀꯣ ꯀꯩꯗꯧ ꯀꯣꯂꯤꯕ
ꯃꯣꯏ ꯍꯟꯗꯛꯀꯤ ꯀꯩꯅꯣ ꯑꯣꯏꯔ ꯃꯥꯜꯂꯦ ꯃꯣꯏꯒꯤ ꯑ ꯒꯣꯔꯃꯦꯟꯅ ꯄꯥꯏꯈꯂꯛꯄ ꯌꯥꯇꯥꯔꯦ ꯏꯁ꯭ꯀꯤꯝ ꯃꯣꯢ ꯏꯁꯀꯤꯝ ꯑꯦꯝ ꯖꯤ ꯑꯦꯝ ꯖꯤ ꯅꯔꯦꯒꯥꯒꯤ ꯀꯩꯅꯣꯒꯤ ꯍꯥꯏꯇꯥꯔꯦꯅꯦ ꯑꯩꯈꯣꯏ ꯐꯥꯝꯒꯨꯝꯕꯩ ꯄꯨꯈ꯭ꯔꯤ ꯀꯩꯀꯥ ꯇꯧꯕꯒꯤ ꯐꯥꯝ ꯃꯔꯨ ꯑꯣꯏꯅ ꯐꯥꯝꯒꯤꯅꯦ ꯃꯣꯏ ꯐꯥꯝꯒꯤ ꯄꯨꯁꯤ ꯇꯧꯕꯗ ꯑꯩꯈꯣꯏ ꯁꯤꯗ ꯌꯥꯎꯍꯧꯕ ꯍꯥꯏꯇꯥꯔꯦ
ꯑꯦ ꯀꯩ ꯐ꯭ꯔꯤꯗ
ꯐ꯭ꯔꯤꯗꯅꯦ ꯒꯣꯔꯔꯃꯦꯟꯅ ꯄꯥꯏꯈꯠꯄ ꯁ꯭ꯀꯤꯝ
ꯑꯗꯣ ꯑꯩ ꯑꯩꯒꯤ ꯂꯧ ꯀꯩꯅꯣꯗꯣ ꯑꯦꯀꯔ ꯑꯃꯗꯣ ꯇꯧꯊꯣꯛꯑꯁꯤꯔꯣ ꯕꯥꯏ
ꯈꯪꯗꯦ ꯅꯣꯏ ꯅꯣꯏ ꯖꯒꯥꯒꯤ ꯀꯩꯅꯣꯅ ꯑꯩꯈꯣꯏ ꯁꯤ ꯀꯀꯥꯒꯤ ꯈꯔꯅ ꯃꯥꯁꯦ ꯃꯣꯏ ꯁꯨꯝ ꯀꯩꯅꯣꯗꯒꯤ ꯂꯥꯛꯄꯅꯤ ꯑꯩꯈꯣꯏ ꯕꯥꯇꯧꯁꯤꯗ ꯑꯦꯝ ꯑꯦꯜ ꯑꯦ ꯃꯦꯝꯉꯒꯤ ꯈꯔ ꯆꯦꯜꯂꯦꯕ
ꯑꯥ
ꯁꯦꯝ ꯃꯣꯏ ꯈꯪꯅꯕ ꯈꯔ ꯈꯪꯅ ꯆꯥꯟꯅꯕ ꯈꯔ ꯂꯩꯕꯗꯒꯤ ꯁꯨꯝ ꯄꯥꯎ ꯐꯥꯎꯅꯔꯦ ꯄꯦꯟꯁꯤꯜꯗꯤ ꯐꯪꯕꯅꯦ ꯃꯥꯖꯦ ꯑꯗꯨꯒ ꯑꯦꯝ ꯑꯥꯔ ꯑꯣꯏꯔꯝꯕꯒꯤ ꯏ ꯃꯥꯖꯦ ꯑꯇꯨꯝ ꯇꯥꯔꯥ ꯍꯦꯜꯂꯝꯒꯅꯤ ꯍꯦꯟꯕꯗꯤ ꯀꯌꯥꯝ ꯐꯪꯕꯥꯅꯣ ꯑꯩ ꯈꯪꯗ꯭ꯔꯦ ꯑꯗꯨ ꯀꯩꯅꯣ ꯇꯧꯋꯦꯕ ꯃꯥꯖꯦ ꯉꯍꯥꯋꯥꯏ ꯄꯦꯟꯁꯤꯜ ꯂꯧꯊꯣꯛꯑꯦꯗꯅ
ꯑ
ꯑꯗꯨ ꯃꯇꯝꯗꯨꯗ ꯄꯩꯁꯥ ꯅꯨꯡꯁꯥ ꯈꯔ ꯋꯥꯒꯤꯕ ꯍꯥꯏꯒꯗ꯭ꯔꯥ ꯑꯗꯣ ꯃꯥ ꯄꯦꯟꯁꯤꯜꯁꯦ ꯃꯥ ꯁꯣꯝꯗ ꯀꯔꯕꯥꯔ ꯑꯃ ꯇꯧꯅꯕ ꯍꯥꯏꯇꯥꯔꯦ ꯃꯥꯖꯦ ꯑꯩꯈꯣꯏꯅ ꯆꯦꯛ ꯀꯧꯔ ꯆꯦꯛ ꯁꯥꯕꯒꯤ ꯀꯔꯕꯥꯔ ꯀꯩ ꯌꯥꯝ ꯇꯧꯔꯝꯕꯅꯦꯕ ꯉꯍꯥꯋꯥꯏ
ꯑꯣ
ꯑꯗꯨꯝꯕ ꯇꯧꯕꯗ ꯃꯥꯖꯦ ꯄꯦꯟꯁꯤꯜ ꯕꯨꯛꯁꯦ ꯊꯝꯗꯣꯛꯎꯕ ꯍꯥꯏꯇꯥꯔꯦ ꯂꯥꯛ ꯂꯥꯛꯇ
ꯑꯥ
ꯑꯗꯨꯒ ꯍꯟꯗꯣꯛꯄ ꯁꯨꯉꯝ ꯉꯝꯗꯔ꯭ꯕ ꯍꯧꯖꯤꯛꯐꯥꯎꯗꯤ
ꯑꯗꯨꯗꯤ ꯄꯦꯟꯁꯤꯜ ꯁꯨꯐ ꯐꯪꯗꯔ꯭ꯦ
ꯐꯪ ꯃꯤꯅ ꯐꯪꯉꯦ
ꯎꯝ
ꯂꯨꯄꯥ ꯂꯥꯛ ꯀꯌꯥꯗ ꯊꯝꯃꯤ꯫ ꯍꯧꯖꯤꯛꯇꯤ ꯑꯍꯨꯝ ꯌꯧꯔꯦ ꯍꯥꯏꯕꯔꯥ ꯀꯩꯅꯣꯝ ꯍꯥꯏꯕꯅꯤ
ꯄꯦꯟꯁꯤꯜ ꯂꯨꯄꯥ ꯂꯤꯁꯤꯡ ꯇꯔꯥꯃꯨꯛ ꯌꯧꯔꯗꯤ ꯂꯥꯛ ꯑꯍꯨꯝꯗꯣ ꯇꯣꯛ ꯍꯟꯗꯣꯛꯀꯦꯗꯦ ꯍꯥꯏꯗꯦ
ꯀꯔꯥꯏꯗꯩꯩ ꯍꯟꯗꯣꯛꯇꯣꯏꯕ
ꯀꯩꯅꯣ ꯕ꯭ꯔꯣ ꯀꯩ ꯁꯂꯦꯞꯇꯤ ꯄꯦꯟꯁꯤꯜꯕꯨꯛ ꯊꯝ ꯇꯥꯔꯗꯤ ꯕ꯭ꯔꯣ ꯀꯩꯅꯣ ꯃꯣꯏꯅ ꯑꯗꯨ ꯐꯪꯖ ꯇꯥꯔꯗꯤ ꯀꯩꯅꯣ ꯂꯧꯗꯨ ꯅꯠꯇ꯭ꯔꯣ ꯁꯦꯟꯗꯣꯏꯕꯨ ꯑꯗꯨꯝ ꯀꯥꯔ ꯀꯩꯅꯣ ꯁꯦꯂꯦꯞꯇꯤ ꯑꯗꯨꯝ ꯂꯦꯡꯗꯕꯤ ꯂꯩꯗꯣꯏ ꯅꯠꯇ꯭ꯔꯣ ꯁꯦꯗ ꯁꯦꯂꯦꯞꯁꯨ ꯍꯦꯟꯀꯠꯂꯛꯏꯔꯕ
ꯑꯣ ꯍꯣꯏꯅꯦ ꯁꯦ ꯑꯗꯨ ꯁꯦꯟ ꯑꯗꯨ ꯍꯟꯗꯣꯛꯅꯕ ꯄꯩꯁꯥꯗꯨ ꯂꯩꯇꯕꯩ ꯋꯥꯅꯤ ꯂꯥꯛ ꯑꯍꯨꯝꯗꯣ ꯂꯩꯇꯕꯩ ꯋꯥꯔꯤꯅꯤ ꯇꯥꯗ꯭ꯔꯥ
ꯇꯥꯏ ꯇꯥꯏ
ꯗꯨ ꯂꯩꯔꯗꯤ ꯅꯍꯥꯟ ꯅꯥ ꯍꯥꯡꯇꯣꯛꯑꯅꯤ ꯕꯔ ꯅꯪ ꯇ꯭ꯋꯦꯟꯇꯤ ꯑꯥꯏꯠ ꯁꯨꯔꯦ ꯑꯗꯨꯗꯤ
ꯑꯥ
ꯎꯝ ꯑꯗꯨꯗꯤ ꯉꯥꯏꯍꯥꯛ ꯉꯥꯏꯍꯥꯛ ꯄꯣꯊꯥꯗꯣꯏ ꯅꯠꯇ꯭ꯔꯣ
ꯑꯣ ꯉꯥꯏꯍꯥꯛ ꯁꯨꯝ ꯀꯩꯅꯣ ꯇꯧꯔꯣ ꯑꯩ ꯄꯨꯈꯤꯗ ꯁꯨꯝ ꯉꯥ ꯆꯥ ꯌꯦꯡꯉꯝꯕꯅꯤꯗ
ꯎꯝ ꯍꯧꯖꯤꯛꯀꯤ ꯁꯤ ꯁꯥꯟꯅ ꯂꯣꯏꯔꯦꯗꯅ
ꯎꯝ
ꯉꯥꯏꯍꯥꯛ ꯄꯣꯊꯥꯔꯣ ꯑꯗꯨꯒꯥ ꯍꯣꯔꯦꯟ ꯄꯨꯡ ꯅꯪ ꯅꯨꯡꯊꯤꯟ ꯊꯕꯛ ꯂꯩꯕ꯭ꯔꯥ
ꯂꯩꯇꯦꯗ
ꯍꯣꯏ ꯅꯨꯡꯊꯤꯟ ꯄꯨꯡ ꯑꯗꯨꯗꯤ ꯑꯍꯨꯝ ꯃꯈꯥꯏ ꯑꯍꯨꯝ ꯃꯈꯥꯏ ꯁ꯭ꯋꯥꯏꯗꯇꯧꯔꯣ ꯅꯪ ꯑꯅꯤ ꯇꯪ ꯉꯥꯏꯔꯝꯃꯅꯤꯅꯦ ꯑꯗꯨꯗꯤ ꯅꯣꯡꯃꯥꯏꯖꯤꯡ ꯇꯧꯔꯔꯣꯏꯕ
ꯎꯝ ꯎꯝ
ꯑꯗꯨ ꯄꯨꯡ ꯑꯍꯨꯝ ꯃꯈꯥꯏ ꯇꯧꯔꯦ ꯇꯧꯔꯣ ꯑꯍꯨꯝ ꯃꯈꯥꯏ
ꯑꯋꯥꯊꯕꯤꯅꯤ ꯊꯥꯔꯒꯅ ꯑ ꯑꯝꯇ ꯀꯩꯅꯣ ꯇꯧꯗꯣꯏꯅ
ꯎꯝ
ꯁꯥꯏ ꯐꯗꯤꯒꯣꯝ ꯍꯨꯟꯖꯤꯟꯒꯦꯅ ꯁꯥꯏ ꯇꯧꯊꯣꯛ
ꯐꯗꯤꯒꯣꯝ ꯐꯗꯤꯒꯅꯣꯣꯏꯗꯥꯔꯦ ꯐꯗꯤꯒꯣꯝ
ꯎꯝ
ꯅꯪ ꯏꯟꯖꯥꯡ ꯏꯟꯖꯥꯡ ꯅꯥ ꯐꯗꯤꯒꯣꯏꯕꯝ ꯍꯥꯞꯄ꯭ꯔꯅ
ꯂꯩꯔꯥ ꯍꯥꯞꯄꯤ ꯂꯩꯇ꯭ꯔꯥ ꯍꯥꯄꯤ ꯍꯥꯞꯇꯤ ꯀꯩꯅꯣ ꯐꯗꯤꯒꯣꯝꯃꯒ ꯑꯗ ꯁꯨꯝ ꯑꯩꯈꯣꯏ ꯑꯗꯨꯝ ꯏꯟꯥꯡ ꯑꯍꯥꯎꯕ ꯑꯃ ꯊꯣꯡ ꯀꯥꯟꯗꯗꯤꯕ꯭ꯔꯣ ꯊꯥꯛꯅꯤꯡꯉꯤꯗꯅ ꯐꯗꯤꯒꯣꯝꯗꯣ ꯑꯗꯣ ꯍꯋꯥꯏ ꯊꯣꯡꯕꯗꯣ ꯐꯗꯤꯒꯣꯝꯒ ꯅꯝꯅ ꯊꯥꯛꯄꯁꯨ ꯍꯥꯎꯕꯅꯦꯕ
ꯎꯝ ꯍꯣꯏ ꯊꯣꯡꯦ
ꯑꯗꯨꯗ ꯁꯨꯝ ꯂꯨꯄꯥ ꯇꯔꯥ ꯀꯨꯟ ꯂꯩꯅ ꯑꯗꯨꯣꯏ ꯁꯔꯣ ꯂꯝ ꯑꯥꯡꯕ ꯑꯃ ꯆꯦꯠꯂ ꯊꯥꯖꯟ ꯐꯠꯇ꯭ꯔꯣ
ꯑꯗꯒꯤ ꯏꯁꯥꯒꯤꯗ ꯊꯥꯕꯁꯤꯅꯁꯨ ꯏꯁꯥꯗ ꯍꯥꯎꯕꯩꯁꯨꯨ ꯅꯤꯡꯗ꯭ꯔꯣ
ꯎꯝ
ꯆꯥꯕꯗ ꯑꯩꯈꯣꯏ ꯀꯩ ꯆꯤꯡꯅꯗꯕ
ꯇꯨꯡ ꯀꯗꯦꯕꯣ ꯐꯥꯔꯃꯔ ꯑꯣꯏꯕ ꯍꯥꯏꯗ ꯁꯨꯝ ꯏꯁꯥꯅꯒ ꯊꯥꯔꯒ ꯆ ꯄꯣꯠꯀ ꯍꯧꯔꯛꯄꯁꯤ ꯋꯥꯈꯟ ꯅꯨꯡꯉꯥꯏꯕꯅꯦꯕ
ꯅꯨꯡꯉꯥꯏ ꯅꯨꯡꯉꯥꯏ ꯆꯨꯝꯂꯦ ꯑꯩꯈꯣꯏꯒꯤ ꯇꯤꯜꯍꯧ ꯊꯥꯕꯁꯤꯗꯤ ꯑꯩꯈꯣꯏ ꯊꯥꯖꯕ ꯇꯤꯍꯧ ꯆꯥꯕꯁ ꯌꯥꯝꯅ ꯏꯁꯥꯗ ꯌꯥꯝ ꯅꯨꯡꯉꯥꯏꯕ ꯍꯥꯏꯇꯥꯔꯦ ꯆꯤꯡꯁꯨ ꯆꯤꯡꯅꯗ꯭ꯔꯦꯗꯅ
ꯎꯝ
ꯑꯗꯗꯒꯤ ꯁꯤꯅ ꯆꯥꯕ ꯀꯥꯟꯗ ꯍꯤꯗꯥꯛ ꯍꯥꯞꯄ꯭ꯔꯥ ꯈꯣꯠꯄ꯭ꯔꯥ ꯍꯥꯏꯕꯗ ꯀꯩꯝ ꯆꯤꯡꯅꯗ꯭ꯔꯦ ꯍꯥꯎꯁꯨ ꯍꯥꯎꯔꯦ
ꯑꯣ ꯀꯩꯅꯣ ꯅꯣꯏ ꯍꯥꯡ ꯑꯝꯇ ꯍꯥꯞꯇꯕ꯭ꯔꯣ
ꯍꯥꯞꯇꯦꯗ ꯍꯥꯔ ꯆꯥꯏꯕ ꯆꯥꯏꯔꯝꯃꯣꯏꯗ
ꯑꯗꯣ ꯍꯥ ꯍꯥꯞꯇꯗꯤ ꯐꯕ꯭ꯔꯕ ꯄꯣꯠꯇꯣ
ꯍꯥꯔ ꯍꯥꯞꯄꯥ ꯈꯪꯗꯦ ꯑꯩꯁꯨ ꯆꯞ ꯆꯥꯗ ꯈꯪꯗꯦ ꯎꯠꯀꯨꯝꯕꯗꯤ ꯆꯥꯏꯈꯤꯕ꯭ꯔꯥ ꯈꯔꯗꯤ ꯍꯥꯞꯇꯤ ꯍꯥꯞꯄꯪꯒꯅꯤ ꯑꯗꯣ ꯀꯦꯃꯤꯀꯦꯜꯗꯤ ꯍꯥꯞꯇꯕ꯭ꯔꯥ ꯑꯩ ꯆꯞ ꯆꯥꯕꯗꯤ ꯈꯪꯗꯦ ꯍꯥꯞꯇꯤ ꯍꯥꯞꯄꯒ ꯀꯦꯃꯤꯀꯦꯜꯗꯤ ꯍꯥꯞꯄꯝꯗꯧ ꯃꯥꯟꯗꯦ
ꯍꯩ ꯔꯥꯁꯦ ꯈꯛꯇ ꯊꯥꯅꯤꯡꯕꯅꯤ ꯇꯩꯁꯦ ꯑꯁ ꯎꯅꯦ ꯍꯧꯁꯦ ꯍꯩ ꯍꯧ ꯐꯩ ꯍꯥꯏꯕ ꯀꯀꯥꯟꯗꯅ ꯎ ꯍꯧ
ꯃꯔ ꯀꯥꯏꯅꯣꯖ
ꯁ꯭ꯋꯥꯏꯗꯣ ꯍꯩꯅꯧꯔ ꯀꯩꯅꯣꯝꯇꯣ ꯊꯥ ꯇꯔꯦ
ꯕꯔꯦꯝ ꯃꯉꯥꯜꯗꯕ ꯆꯔ ꯃꯉꯥꯜꯗꯨꯣ ꯆꯔꯥ ꯍꯦꯜꯂꯦ ꯍꯥꯏꯕ ꯀꯩꯅꯣ ꯍꯣꯁꯄꯤꯇꯥꯜꯗ ꯄꯨꯈꯠꯄꯩ ꯌꯥꯝ ꯇꯥꯒꯠꯂꯛꯏꯅꯤ
ꯀꯩꯒꯤꯅꯣ ꯍꯥꯏꯁꯦ
ꯃꯉꯥꯜꯗꯣ ꯑꯗ ꯊꯋꯥꯏ ꯅꯨꯡꯉꯥꯏꯇ꯭ꯔꯦ ꯍꯥꯏꯕ ꯑꯣꯏꯔꯝꯒꯅꯤ ꯀꯩꯅꯣ
ꯃꯤ ꯃꯌꯥꯝꯅ ꯇ꯭ꯔꯣꯜ ꯇꯧꯕꯤꯕꯩꯔꯕ
ꯑꯣꯏꯅꯦ ꯅꯨꯄꯤꯗꯨꯁꯨ ꯅꯨꯄꯤꯁꯨ ꯀꯥꯏꯅꯕ ꯐꯤꯕꯝ ꯂꯩꯔꯝꯕꯅꯤ ꯍꯧꯖꯤꯛ
ꯐꯪꯗꯦꯗ ꯃꯆꯥꯥ ꯂꯩ ꯂꯩꯅ ꯂꯤꯠꯆꯠꯄ꯭ꯔꯣ ꯃꯣꯏꯗꯤ ꯃꯤꯁꯇꯦꯛ ꯀꯧꯗꯦꯕꯕ꯭ꯔꯣ ꯆꯣꯏꯁꯅꯦꯕ
ꯑꯦ ꯃꯗꯨ ꯆꯤꯇꯤꯡ ꯍꯥꯏꯔꯗꯤ ꯆꯤꯇꯤꯡ ꯏꯁ ꯅꯣꯠ ꯑꯦ ꯃꯤꯁꯇꯦꯛ ꯏꯠ ꯏꯁ ꯁꯣꯏ ꯁ꯭ꯋꯥꯏꯗꯗꯤ
ꯇꯧꯒꯦ ꯌꯥꯎꯅ ꯇꯧꯕꯅꯦꯕ ꯑꯗꯨꯗꯤ ꯇꯧꯒꯦꯌꯥꯎꯅ ꯇꯧꯕꯗ ꯁꯣꯏꯈꯤꯕ ꯍꯥꯏꯇꯥꯔꯦ
ꯕꯗꯥ ꯆꯤꯠꯇꯤꯡ ꯍꯥꯏꯒꯤꯗꯤ ꯃꯤꯁꯇꯦꯛ ꯐꯥꯎ ꯅꯠꯇ꯭ꯔꯦ ꯕꯗꯥ
ꯍꯥꯏꯕꯁꯤ ꯀꯩꯅꯣ ꯃꯤ ꯆꯤꯇꯤꯡ ꯍꯥꯏ ꯆꯤꯠꯇꯤꯡ ꯍꯥꯏꯕꯁꯤ ꯃꯤꯁꯇꯦꯛ ꯁꯨꯡ ꯅꯠꯇ꯭ꯔꯦ ꯃꯥꯁ ꯆꯣꯏꯁꯅꯤ ꯁꯥ ꯑꯗꯨ ꯁꯥ ꯗꯣ ꯃꯥꯅ ꯅꯨꯄꯥꯒꯨꯝꯕ ꯑꯣꯏꯔꯝꯃꯒꯗꯤ ꯑꯃꯨꯛ ꯇꯥꯟꯊꯣꯛꯈꯤꯕ ꯌꯥꯕ ꯑꯗꯨ ꯅꯠꯇꯦꯅꯤ ꯅꯨꯄꯤꯗꯨꯁꯨ ꯅꯨꯄꯤꯖꯤ ꯑꯩꯈꯣꯏ ꯁꯣꯝꯗꯗꯤ ꯈꯔ ꯏꯟꯗꯤꯄꯦꯟꯗꯦꯟ ꯀꯩꯅꯣ ꯑꯣꯏꯖꯗꯦꯗꯅ
ꯅꯨꯄꯤꯗꯨꯁꯨ ꯇꯟꯗ꯭ꯔꯥ ꯈꯪꯗꯦꯅ ꯅꯨꯄꯥ ꯅꯨꯄꯤ ꯃꯆꯥ ꯅꯨꯄꯤꯆꯥ ꯆꯆꯥ ꯂꯩꯔꯤ ꯈꯪꯉꯤꯅꯤ ꯇꯟꯗ꯭ꯔꯥ ꯈꯪꯗꯦ
ꯑꯝꯍꯥꯅꯤ ꯀꯩꯅꯣ ꯃꯗꯨꯖꯨ
ꯍꯥꯥ
ꯑꯃꯗꯨꯁꯨ ꯑꯝ ꯍꯅꯤ ꯀꯩꯅꯣ
ꯑꯃꯗꯨꯁꯨ ꯑꯝ ꯍꯥꯅꯦꯗꯤ
ꯃꯥꯟꯅꯕꯗꯣ
ꯃꯥꯥꯟꯅꯕ ꯍꯥꯏꯖꯦ ꯀꯩꯅꯣ ꯑꯦ ꯈ ꯑꯣ ꯑꯗꯨꯗꯤ ꯈꯪꯗ꯭ꯔꯦ ꯕꯣꯏ
ꯃꯧꯅꯦ ꯍꯥꯏꯕꯔ ꯀꯩꯅꯣꯝꯗꯤ ꯍꯥꯏꯕꯅꯦ
ꯑꯩꯁꯨ ꯈꯪꯗ꯭ꯔꯦ ꯑꯗꯨꯗꯤ
ꯑ ꯑꯗꯨꯒꯤ ꯃꯥꯏ ꯃꯉꯥꯜꯒꯤ ꯋꯥꯔꯤ ꯃꯔꯛꯇ ꯉꯔꯥꯡꯒꯤ ꯑꯩꯈꯣꯏꯒꯤ ꯐꯥꯔꯃꯔ ꯂꯥꯏꯔꯦꯟ ꯃꯃꯤꯠꯀꯤ ꯐꯣꯇꯣ ꯑꯃ ꯁꯨꯝ ꯊꯥꯒꯠꯂꯛꯄ ꯍꯥꯏ ꯐꯣꯇꯣ ꯔꯣ ꯚꯤꯗꯤꯌꯣ ꯔꯣ ꯐꯥꯔꯃꯔ ꯂꯥꯏꯔꯦꯟ ꯃꯃꯤꯠꯁꯦ ꯕꯗ꯭ꯔ ꯍꯧꯖꯤꯛ ꯀꯃꯥꯏ ꯂꯩꯔꯝꯒꯅꯤ
ꯈꯪꯗꯦꯗ ꯅ ꯅꯨꯄꯤꯗꯣ ꯄꯛꯀ ꯁꯤꯗꯣꯛꯈꯤꯅ ꯇ ꯑꯩ ꯑꯁ ꯪꯗꯦꯅ ꯄꯨꯟꯁꯤꯁꯦ
ꯃꯥꯏꯗꯣ ꯀꯩ ꯀꯔꯤ ꯃꯔꯝꯖꯦ ꯒ꯭ꯤꯌꯥꯟ ꯃꯦꯟ ꯈꯔꯥ ꯇꯥꯈꯤꯗ꯭ꯔꯦꯅꯦ
ꯃꯣꯏꯁꯨ ꯈꯔ ꯁꯥꯎꯅꯕ ꯖꯥꯠꯅꯦꯗꯣ ꯃꯤ ꯂꯩꯃꯤꯟꯅꯔꯗꯤꯕ꯭ꯔꯣ ꯑꯗꯨꯝ ꯁꯥꯎꯅꯕ ꯖꯥꯠꯅꯤꯗ
ꯑꯦ ꯃꯁꯥꯅ ꯇꯥꯃꯦ ꯑꯗꯣ ꯀꯩꯅꯣ ꯑꯩ ꯁꯣꯏꯗ꯭ꯔꯗꯨ ꯊꯦꯝ ꯋꯥꯀꯟ ꯊꯦꯟꯕ
ꯎꯝ
ꯀꯣꯛ ꯈꯟꯊꯕ ꯈꯔ ꯋꯥꯠꯄ ꯍꯥꯏ ꯀꯣꯏꯔꯦꯅꯕ ꯀꯩꯅꯣ ꯇꯧꯔꯦꯕꯨ ꯑꯗꯨꯃꯥꯏꯅ ꯂꯣꯏ ꯇꯧꯔꯗꯤ ꯃꯔꯝꯖꯦ ꯒꯤꯌꯥꯟ ꯈꯔꯥ ꯇꯥꯗ꯭ꯔꯦꯅꯤꯀꯂꯣ
ꯈꯪꯗ꯭ꯔꯦꯗ ꯕ꯭ꯔꯣ ꯑꯗꯨ ꯊꯤꯒꯠꯂꯨꯗꯅ ꯇ ꯑꯩꯈꯣꯏꯗ ꯀꯩꯅꯣ ꯇꯧꯅꯦꯁꯨ ꯅꯠꯇꯦ
ꯃꯣꯏ ꯑꯅꯛꯄ ꯃꯤꯒꯗꯤ ꯊꯥ
ꯅꯣꯕꯥ ꯄꯥꯜꯂꯤꯁꯤꯡꯖꯦ ꯅꯥ ꯑꯃꯇꯁꯨ ꯆꯥ ꯌꯥꯗꯦ ꯊꯨ ꯂꯣꯏ ꯌꯥꯟꯊꯠ ꯇꯣꯛꯀꯅꯤꯍꯦ ꯏꯖꯒ ꯅꯣꯕꯥꯄꯨꯗꯤ ꯄꯥꯜꯂꯦꯕꯀꯣ ꯑꯩꯈꯣꯏꯒꯤ ꯀꯩꯅꯣ ꯇꯧ ꯌꯥꯗꯕ ꯍꯥꯏꯇꯥꯔꯦ
ꯕ ꯅꯣꯏ ꯀꯩꯅꯣꯒꯤ ꯁꯨꯃꯥꯡꯒꯤꯗ ꯑꯃ ꯈꯥꯖꯤꯜꯂꯝꯕꯗ ꯈꯥꯖꯤꯜꯂꯕ ꯑꯃ
ꯈꯥꯖꯤꯜꯂꯤ ꯀꯩꯅꯣ
ꯑꯗꯨ ꯀꯩꯅꯣꯒꯤꯅꯤ ꯍꯥꯏꯔꯣ ꯍꯨꯏꯒꯤꯅꯤ ꯍꯥꯏꯔꯣ
ꯑ ꯁꯨꯡꯉ ꯅꯣꯡꯉꯥꯜꯂꯛꯄꯁꯤꯅ ꯅꯕ ꯅꯪ ꯈꯪꯗ꯭ꯔꯤ ꯍꯨꯏ ꯃꯊꯤ ꯄꯣꯛꯕ ꯂꯩꯔꯝꯃꯦ ꯑꯗꯨ ꯀꯅꯥ ꯈꯣꯏꯗꯧ ꯁꯥꯎꯔꯣꯏ ꯏꯁ ꯍꯥꯏꯗꯤ ꯍꯧꯖꯤꯛꯖꯨ ꯍꯥꯡꯉꯝꯃꯤꯅꯦ ꯍꯦꯛꯇꯥ ꯕꯣꯛꯂꯥꯎ ꯐꯥꯏꯖꯝꯗꯣ ꯑꯇꯩꯗ ꯆꯪꯕ ꯑꯝꯇꯥ ꯂꯩꯇ꯭ꯔꯦ ꯑꯩꯈꯣꯏꯅ ꯍꯥꯡ ꯂꯩꯔꯦ ꯑꯩ ꯆꯪꯉ ꯅꯨꯡꯉꯥꯏ ꯃꯐꯝ ꯊꯤꯔꯛꯄꯗꯣ ꯐꯥꯏꯔꯝꯕꯅꯦꯃꯦ
ꯍꯨꯏ ꯀꯅꯥꯏ ꯅꯣꯏ ꯍꯨꯏꯔꯣ
ꯑꯩꯈꯣꯏ ꯍꯨꯏ ꯂꯨꯏꯖꯨ ꯂꯣꯏꯗꯅ ꯑꯇꯣꯞꯄꯒꯤ ꯃꯤ ꯑꯗꯣ ꯍꯨꯏꯒꯤꯖꯨ ꯃꯔꯥꯟ ꯅꯠꯇꯦꯗ
ꯅꯠꯇꯦꯗ
ꯍꯨꯏꯗꯤ ꯈꯪꯖꯄꯣꯠꯇꯦ ꯀꯩꯅꯣꯗ ꯁꯥ ꯉꯥꯖꯤꯗꯤ ꯑꯗꯨꯏ ꯁꯨꯝꯀꯥ ꯑꯈꯣꯏ ꯇꯤ ꯈꯥꯖꯤꯜꯂꯃꯤꯅ ꯐꯥꯏꯗ꯭ꯔꯦ ꯅꯨꯡꯉꯥꯏꯔꯦ ꯕ꯭ꯔꯣ ꯍꯟꯗꯛꯀꯤ ꯆꯤꯡꯒꯨꯝ ꯆꯥꯔꯕꯣ
ꯆꯗ꯭ꯔꯤꯗ
ꯆꯨꯝꯖꯦ ꯅꯍꯥꯟꯋꯥꯏ ꯁꯤꯗ ꯌꯥꯝ ꯆꯣꯡꯉꯝꯃꯦ ꯍꯨꯖꯤꯛ ꯆꯣꯡꯗ꯭ꯔꯦ ꯑꯩꯈꯣꯏ ꯃꯥ ꯅ ꯑꯃ ꯅꯤ ꯄꯨꯂꯛꯄꯗꯩ ꯍꯦꯟꯅ
ꯊꯕꯛ ꯏꯪꯒꯥꯡ ꯊꯕꯛ ꯆꯠꯈꯤꯕ꯭ꯔꯥ
ꯍꯥꯥ
ꯃꯣꯝ ꯍꯣꯏ ꯊꯕꯛ ꯆꯠꯇ꯭ꯔꯥꯕꯣ
ꯑꯈꯣꯏ ꯃꯥ ꯑꯁꯤ ꯃꯅꯤꯡꯗ ꯁꯨꯔꯤ
ꯀꯩ ꯁꯨꯔꯤꯕ
ꯑꯩꯈꯣꯏꯅꯦꯒꯤ ꯌꯨꯝ ꯁꯥꯕꯗ ꯍꯥꯎꯁꯤꯡ ꯂꯣꯟꯒꯤ ꯁꯨꯝ ꯀꯩꯅꯣ ꯇꯧꯋꯤ ꯁꯥꯕꯗꯣ ꯑꯗꯨꯗ ꯌꯥꯎꯕꯅꯤ
ꯗꯣ ꯅꯣꯏ ꯑꯗꯣꯝꯖꯦ ꯊꯕꯛ ꯇꯋꯥꯠ ꯀꯩꯅꯣ ꯇꯧꯋꯦꯅ ꯈꯟꯕ꯭ꯔꯥ ꯅꯠꯇ꯭ꯔꯥꯒꯅ
ꯊꯕꯛꯀꯤꯗꯤ ꯚꯥꯏ ꯆꯦ ꯁꯨꯃꯥꯏꯅ ꯃꯦꯁꯟꯅꯔꯤꯒꯨꯝꯕꯩ ꯊꯕꯛꯇꯤ ꯋꯥꯠꯂꯨꯏꯌꯦ ꯑꯃ ꯑꯃ ꯑꯗꯨꯝ ꯁꯥꯒꯠꯅꯔꯛꯄ ꯈꯣꯠꯂꯛꯄ ꯁꯨꯡꯋꯥ ꯋꯥꯠꯂꯣꯏꯕ ꯑꯁꯨꯝꯕ ꯊꯕꯛꯇꯤ ꯑꯗꯨ ꯁꯨꯝ ꯋꯥꯏꯗꯅ
ꯎꯝ
ꯀꯣꯄꯔꯦꯜꯒꯨꯝꯕ ꯁꯨꯝꯕ ꯀꯩ ꯍꯥꯏꯇꯥꯔꯦ ꯑꯗꯨꯝꯕ ꯊꯕꯛ ꯇꯧꯕꯩ ꯀꯩ ꯍꯥꯏ ꯇꯥꯔꯦꯅꯦ ꯆꯦꯛ ꯁꯨꯕꯩꯗꯤ ꯕ꯭ꯔꯣ ꯁꯨꯡꯋꯥꯠ ꯋꯥꯠꯂꯣꯏ ꯑꯗꯣ ꯍꯌꯦꯡꯋꯥꯏꯖꯨ ꯑꯗꯨꯝ
ꯑꯗꯨꯝꯕꯩꯗꯤ ꯋꯥꯠꯇꯦꯕ
ꯋꯥꯠꯂꯣꯏꯕ ꯍꯥꯏꯗꯤ ꯁꯨꯝ ꯀꯩ ꯍꯥꯏꯇꯥꯔꯦ ꯕ꯭ꯔꯥ ꯑꯩꯖꯦ ꯑꯩꯒꯤ ꯁꯤ ꯑꯥ ꯀꯩ ꯍꯥꯏꯇꯥꯔꯦ ꯃꯤ ꯃꯤ ꯂꯩꯅꯩꯖꯤ ꯕ꯭ꯔꯣ ꯑꯥ ꯃꯤꯒꯤ ꯂꯦꯇꯤꯟ ꯑꯃ ꯁꯥꯕ ꯌꯨꯝ ꯑꯃ ꯁꯥꯕ ꯁꯪꯒꯣꯏ ꯑꯃ ꯁꯥꯕ ꯁꯤꯗꯤ ꯑꯗꯨꯝ ꯁꯣꯏ ꯑꯗꯨꯝ ꯇꯧꯔꯥ ꯂꯩꯔꯗꯕ ꯊꯕꯛꯅꯦꯕ ꯑꯗꯨꯅ ꯋꯥꯠꯂꯣꯏꯕ ꯑꯦ ꯕ꯭ꯔꯣꯖꯨ ꯊꯕꯛ ꯇꯧꯔꯗꯤ ꯍꯩꯒꯠꯀꯦ ꯍꯥꯏꯔꯅꯤꯗ ꯑꯩ ꯍꯥꯏꯖꯦ ꯕ꯭ꯔꯣ ꯆꯍꯤ ꯈꯨꯗꯤꯡꯒꯤ ꯃꯤ ꯊꯕꯛ ꯇꯧꯅꯔꯛꯏꯅꯤ ꯌꯨꯝ ꯁꯥꯒꯠꯅꯔꯛꯏꯅꯤ
ꯃꯥꯥꯟꯗꯕ
ꯑꯗꯨꯅ ꯋꯥꯠꯂꯣꯏ ꯁꯨꯝꯕ ꯊꯕꯛ ꯋꯥ ꯑꯗꯣ ꯋꯥꯗꯤ ꯋꯥꯏꯗꯅ ꯑꯁ ꯕꯣ ꯍꯪꯗꯦ ꯅꯕ ꯃꯊꯛꯇꯩꯒ ꯇꯥꯔꯛꯄꯩ ꯏꯁ ꯍꯥ
ꯕ꯭ꯔꯥꯗꯔ ꯀꯩꯅꯣ ꯍꯌꯦꯡ ꯕ꯭ꯔꯥꯗꯔ ꯊꯕꯛ ꯇꯧꯒꯔꯥꯒ ꯃꯣꯡꯒ ꯗꯦꯠꯀꯥ ꯊꯝꯃꯝꯃꯥꯒ ꯍꯥꯕꯤ ꯍꯥꯕꯤꯒ ꯑꯥꯗ ꯑꯗꯨꯝ ꯂꯩꯒꯤꯗꯣꯏꯔꯣ ꯕ꯭ꯔꯥꯗꯔ
ꯑꯩ ꯃꯣꯝꯗꯦꯠ ꯄꯨꯨꯁꯟꯗꯣꯏꯅꯤ ꯀꯩꯅꯣ
ꯇꯦ ꯑꯩꯈꯣꯏꯒꯤ ꯅꯨꯄꯤ ꯊꯤꯔꯦꯅ ꯑꯩꯈꯣꯏꯒꯤ ꯃꯥ ꯑꯩꯈꯣꯏꯒꯤ ꯊꯕꯛ ꯇꯧꯔꯒ ꯑꯈꯣꯏ ꯑꯗꯨꯗꯤ ꯇꯧꯔꯣꯏꯍꯦ ꯃꯃꯥ ꯃꯄꯥꯖꯦ ꯃꯣꯏꯇꯪ ꯑꯗꯨꯝ ꯈꯔ ꯑꯗꯨꯝ ꯂꯩꯖꯖꯅꯨ ꯍꯥꯏꯕ ꯃꯑꯣꯡꯗ ꯊꯝꯕꯖꯨ ꯃꯌꯥꯝ ꯌꯥꯎꯋꯤ
ꯑꯗꯨ ꯃꯤ ꯃꯤ ꯋꯥꯈꯟꯅꯤꯗ
ꯑꯗꯨ ꯃꯥꯏ ꯃꯥꯏꯒꯤ ꯂꯣꯏ ꯇꯧꯅꯒꯤꯕꯀꯣ ꯊꯕꯛ ꯇꯧꯔꯒ ꯃꯥꯏ ꯃꯥꯒꯤ ꯍꯤꯡꯅꯕ ꯍꯥꯏꯒꯗ꯭ꯔꯥ
ꯎꯝ
ꯑꯗꯨꯝꯄꯥ ꯍꯥꯟꯅꯗꯤ ꯆꯪꯉꯝꯗꯥꯏꯗꯗꯤ ꯗ꯭ꯔꯤꯝꯁꯦ ꯑꯩꯈꯣꯏꯒꯤ ꯃꯃꯥ ꯃꯄꯥ ꯅꯨꯡꯉꯥꯏꯅ ꯊꯝꯕꯤꯅ‌ꯦꯅ ꯆꯪꯈꯤꯕ
ꯍ
ꯑꯗꯨ ꯍꯌꯦꯡꯋꯥꯏ ꯑꯉꯥꯡ ꯃꯆꯥ ꯃꯁꯨ ꯌꯥꯎꯔꯒꯗꯤ ꯃꯃꯥ ꯃꯄꯥꯒꯤ
ꯑꯗꯣ ꯑꯍꯟꯁꯦ ꯕ꯭ꯔꯣ ꯑꯥꯗꯁꯨ ꯂꯩꯅꯤꯡꯉꯣꯧꯏꯅꯦꯀꯣ ꯍꯥꯏꯃꯣ ꯑꯍꯟꯗꯤꯅꯦ ꯂꯩꯅꯤꯡꯉꯣꯏꯕ ꯅꯍꯥ ꯑꯣꯏꯔꯗꯤ ꯂꯩꯅꯤꯡꯉꯕꯀꯣ ꯑꯍꯟꯁꯤꯗꯤ ꯌꯨꯝ ꯅꯨꯡꯁꯤꯅ ꯌꯨꯝ ꯀꯣꯜꯂꯒ ꯂꯩꯕꯁꯨ ꯌꯥꯎꯔꯤꯅꯤ
ꯑꯗꯒꯤ ꯍꯩꯅꯗꯕꯗꯣ
ꯍꯥꯥ
ꯍꯥ ꯍꯩꯁꯨ ꯍꯩꯅꯔꯣꯏꯕ